ꯑꯗꯨ
ꯍꯜꯂꯣ ꯀꯁ
ꯅꯨꯃꯤꯠꯅꯨ ꯀꯣꯜꯒ ꯇꯧꯔꯒ ꯄꯥꯏ ꯌꯥꯏꯁꯤꯕ ꯅꯪ ꯐꯣꯟꯁꯤꯕꯣ
ꯈꯪꯗꯣ ꯑꯩ ꯑꯩ ꯐꯣꯟꯁꯦꯀꯣ ꯀꯣꯜ ꯀꯩꯅꯣ ꯇꯧꯔꯝꯃꯦ ꯇꯔꯥꯅꯤꯊꯣꯏ
ꯔꯤꯖꯦꯛꯅꯣ ꯀꯌꯥ ꯆꯠꯈ꯭ꯔꯕ
ꯔꯤꯖꯦꯛꯛꯇꯤ ꯀꯅꯕ ꯇꯔꯦꯂꯒꯅꯅꯨꯡ ꯋꯥꯒꯅ
ꯍꯖꯔꯅꯦ ꯇꯥꯏ ꯇ ꯇ ꯆꯂꯗꯤ
ꯑꯥ ꯃꯣꯏꯅ ꯁꯤꯡꯕꯤꯗ ꯐꯥꯗꯧꯅ ꯍꯥꯏꯞꯕꯁꯤ ꯌꯥꯗꯕꯁꯤꯡꯁꯤ ꯆꯔꯣꯁꯤꯡꯁꯤ
ꯂꯥꯛꯇ ꯃꯥꯡꯈꯤꯕ꯭ꯔꯥ
ꯑꯦꯁ
ꯀꯔꯣ ꯃꯥꯡꯕ ꯅꯠꯇꯕ
ꯂꯥꯛꯇ ꯑꯣꯏꯅ ꯃꯥꯡꯉꯦ ꯀꯔꯣꯔꯗꯤ ꯃꯥꯡꯅꯤꯡꯗꯦ ꯑꯩ
ꯑꯁ ꯏꯃꯥꯟꯅ ꯑꯝꯇ ꯑꯩꯁꯨ ꯀꯣꯜꯗ ꯑꯝꯇ ꯂꯣꯏꯁꯟꯒꯦꯗꯅꯥꯟꯅꯩ ꯇꯧꯕꯅꯦꯕ ꯀꯉꯣꯂ ꯅ ꯍꯣꯏ ꯇꯧꯗꯤ ꯇꯧꯅꯤꯡꯗꯦ ꯋꯥꯔꯤꯗꯣ ꯁꯥꯟꯅꯁꯦ ꯍꯥꯏꯕ ꯃꯇꯝꯗꯅ ꯃꯣꯏ ꯑꯃꯃꯨꯛ ꯁꯪꯅꯗ ꯑꯃꯃꯨꯛ ꯁꯪꯅꯗꯀꯣ
ꯎꯝ ꯃꯤ ꯑꯅꯤ ꯆꯟꯅꯗꯕ ꯑꯣꯏꯔꯗꯤꯅꯦ ꯁꯠ ꯌꯥꯗꯧꯕ
ꯀꯩꯕ ꯍꯣꯏ ꯃꯤ ꯑꯅꯤ ꯍꯦ ꯂꯩꯗ ꯑꯃꯅ ꯑꯃꯨꯛ ꯇꯧꯔꯛꯄ ꯑꯃ ꯆꯪꯉꯦ ꯑꯃꯅ ꯑꯃꯨꯛ ꯇꯧꯔꯛꯄ ꯑꯃ ꯆꯪꯕ꯭ꯔꯥ
ꯍꯥꯡꯅꯕ ꯑꯃ ꯆꯪꯉꯦꯕ ꯇꯥꯏꯃꯤꯡ ꯆꯥꯟꯅꯕ ꯑꯃ ꯑꯗꯨ ꯃꯤ ꯃꯤꯁꯨ ꯃꯥ ꯃꯥꯒꯤ ꯊꯕꯛ ꯏꯪꯈꯥꯡ ꯍꯥꯏꯕ ꯑꯃ ꯂꯩꯖꯕꯅꯤꯅ ꯑꯗꯨꯝ ꯐꯔꯛꯁꯦ ꯇꯥꯏꯌꯦꯕ
ꯗꯥꯐꯅꯤ ꯑꯗꯗꯤ ꯑꯗꯨꯅꯤ ꯍꯧꯖꯤꯛ ꯇꯪꯅꯔꯤꯕ ꯁꯃꯥꯖꯁꯤꯒꯤ ꯁꯤꯆꯨꯋꯦꯁꯟꯁꯦ
ꯑ ꯑ
ꯑꯩꯗꯣ ꯃꯤꯅꯣ ꯅꯪꯕꯣ
ꯑꯩꯁꯦ ꯁꯨꯝ ꯌꯨꯇ꯭ꯌꯨꯕ ꯌꯦꯡꯉꯝꯕꯅꯤꯗ
ꯀꯩꯅꯣꯇꯣ ꯐꯥꯎ ꯂꯄ ꯐꯣꯟ ꯃꯦꯠ ꯂꯩꯔꯕꯣ
ꯍꯣꯏ
ꯍꯣꯏꯒꯁꯨ ꯍꯥꯏꯔꯤ
ꯇꯨꯝ ꯍꯧꯒꯠꯂꯛꯄꯗ ꯕꯨꯗꯤ ꯉꯥꯏꯇ꯭ꯔꯤꯗ ꯍꯧꯒꯠꯂꯛꯄ ꯉꯥ ꯑꯣꯏꯔꯦ ꯈꯔ ꯇꯧꯕ ꯌꯥꯕ ꯀꯔꯤ ꯇꯧꯔꯝꯃꯦ ꯁꯨꯝ ꯍꯤꯞ ꯍꯤꯞꯅ ꯁꯨꯝ ꯐꯣꯟ ꯌꯦꯡꯕꯅꯤꯗ
ꯂꯧꯕ ꯏꯪꯈꯥꯂꯣ ꯂꯣꯏꯁꯤꯜꯂꯒ ꯂꯧꯕꯤ ꯋꯥꯅꯤ ꯅꯪ ꯊꯕꯛꯁꯤ ꯅꯠꯇ꯭ꯔꯣ
ꯎꯪ
ꯌꯥꯏ ꯑꯗꯨꯗꯤ
ꯅꯗꯤ ꯀꯗꯩꯅꯣ
ꯑꯩꯖꯨ ꯑꯩꯁꯨ ꯀꯩꯅꯣ ꯇꯧꯕ ꯍꯧꯒꯠꯇꯔꯤꯗ ꯑꯩ ꯍꯧꯗꯤꯛ ꯇꯨꯝꯃꯤꯗꯕꯣ
ꯋꯥ
ꯇꯥꯏꯅ ꯃ꯭ꯌꯨꯁꯤꯛ ꯊꯤꯜꯂꯤꯔꯣ ꯑꯗꯌꯥꯏꯗ
ꯍꯥ
ꯃꯖꯤꯠ ꯊꯤꯂꯤꯔ ꯊꯥꯕꯜꯒꯤ
ꯍꯍꯍ
ꯇꯥꯎ ꯌꯥꯕ ꯀꯨꯗꯨꯛ ꯀꯨꯗꯨꯛꯁꯦ ꯇꯧꯔꯤ ꯇꯧꯔꯤ ꯇꯧꯔꯤ ꯇꯧꯔꯤ ꯇꯧꯔꯤ ꯇꯧꯔꯤ
ꯀꯣꯏꯁꯝꯕꯣ ꯆꯥꯏꯁꯤꯡ ꯂꯣꯢꯃꯁꯂꯃꯕ
ꯇꯥꯛꯂꯣ ꯔꯥꯏꯁ ꯀꯨꯀꯔꯅ ꯊꯣꯡꯍꯧꯔꯦ ꯏꯟꯁꯥꯡꯗꯤ ꯊꯣꯡꯗ꯭ꯔꯤꯗ
ꯅꯪ ꯊꯣꯡ
ꯎ ꯑꯦꯟꯁꯥꯡꯁꯦ ꯍꯋꯥꯏ ꯊꯣꯡꯁꯤꯔꯥ ꯉꯥ ꯀꯧꯇꯥ ꯑꯃ ꯉꯥꯎꯁꯜꯂꯁꯤꯔꯥ ꯁꯨꯝ ꯈꯜꯂ ꯑꯩꯁꯦ ꯀꯔꯝ ꯐꯗꯣꯏꯅꯣꯅ
ꯍꯋꯥꯏ ꯊꯣꯡꯕ ꯌꯥꯏ ꯀꯩꯅꯣ ꯍꯋꯥꯏꯗꯨ ꯑꯗꯨꯝ ꯐꯖꯅ ꯊꯣꯡꯉꯣ ꯑꯗꯒꯤ ꯀꯩꯅꯣꯗꯣ ꯇꯪ ꯉꯧꯔꯣ ꯀꯩꯅꯣ
ꯉꯥ ꯀꯧꯇꯥ ꯑꯗꯨꯃ
ꯉꯥꯕꯨꯇꯥ ꯊꯣꯡꯒꯦ ꯍꯥꯏꯔꯕ ꯑꯗꯨꯗꯤ ꯉꯥ ꯀꯧꯇꯥꯑꯣꯢꯅ ꯊꯣꯡꯉꯨ ꯀꯩꯅꯣ ꯍꯋꯥꯏ ꯊꯣꯡꯗ꯭ꯔꯁꯨ
ꯑꯅꯤꯁꯤ ꯃꯅꯨꯡꯗ ꯀꯔꯝꯕꯅ ꯑꯩꯁꯤꯕꯨ ꯈꯔ
ꯍꯥꯎꯕꯅꯤ ꯑꯍꯥꯎꯕꯅꯤ ꯉꯥ ꯀꯧꯇꯥꯅ ꯅꯪ ꯀꯔꯤ ꯊꯕꯛ ꯂꯩꯔꯤꯅꯅꯣ ꯅꯪ ꯌꯥꯝꯅ ꯊꯨꯕ ꯄꯥꯝꯃꯤꯗꯨꯅ
ꯑꯁ ꯁꯥꯕꯅꯤꯅ ꯃꯩꯅꯥꯛꯇ ꯀꯨꯏꯅ ꯂꯩꯅꯤꯡꯗꯦꯅꯦ ꯒ꯭ꯌꯥꯁ ꯑꯣꯏꯔꯁꯨ ꯁꯥꯏ ꯍꯥꯏꯕ ꯃꯅꯥꯛꯇ ꯂꯦꯞꯄꯗꯣ
ꯑꯗꯨꯑꯣꯏꯁꯨ ꯀꯩꯅꯣ ꯉꯥꯎꯇꯥ ꯊꯣꯡꯕꯕꯨ ꯀꯨꯏꯗꯅꯣ ꯉꯥꯎꯇꯥ ꯊꯣꯡꯕ ꯍꯥꯏꯔꯗꯤ ꯇꯤꯜꯍꯧ ꯆ ꯅꯝ ꯁꯦꯝ ꯇꯤꯜꯍꯧ ꯆꯅꯝ ꯁꯦꯝꯕ ꯍꯥꯏꯁꯦ ꯅꯪ ꯍꯋꯥꯏ ꯊꯣꯡꯕꯁꯨ ꯑꯗꯨꯝ ꯁꯦꯝꯗꯣꯏꯅꯤ ꯑꯗꯨꯅ ꯍꯋꯥꯏ ꯊꯣꯡꯕꯩ ꯇꯤꯜꯍꯧꯁꯤꯅ ꯉꯥꯡꯇꯥꯥ ꯊꯣꯡꯕꯁꯤꯦ ꯀꯩꯁꯨ ꯌꯥꯝ ꯆꯪꯗꯕꯅꯤ ꯇꯧꯁꯤꯅ ꯈꯖꯤꯛ ꯈꯛꯇꯅꯤ ꯆꯪꯉꯤꯁꯦ ꯑꯗꯨꯝ ꯑꯗꯨꯗꯨꯅ ꯑꯗꯨ ꯊꯣꯡꯕꯗꯤ ꯉꯥꯎꯇꯥꯥꯗꯅ ꯊꯨꯗꯣꯏ ꯃꯤꯅꯦꯕꯡꯃ ꯑꯗꯨꯅ ꯍꯥꯢꯕꯗ ꯀꯩꯅꯣꯗꯨꯗꯤ ꯍꯋꯥꯏꯗꯨꯗꯤ ꯑꯃꯨꯛ ꯀꯥꯝꯕ ꯈꯣꯠꯄ ꯍꯥꯏꯕ ꯑꯃꯁꯨ ꯆꯪꯗꯣꯏꯅꯤ ꯑꯗꯨꯒ ꯉꯥꯎ ꯇꯥ ꯅꯪ ꯊꯣꯡꯈ꯭ꯔꯒ ꯉꯥꯗꯣ ꯑꯗꯨꯝ ꯃꯁꯥꯒꯤ ꯑꯗꯨꯝ ꯍꯥꯟꯅꯗꯒꯤ ꯆꯥ ꯌꯥ ꯂꯥꯛꯑꯅꯤꯅ ꯉꯥꯏꯍꯥꯛ ꯂꯣꯜꯂꯒ ꯂꯣꯏꯌꯦꯗꯅ ꯉꯥ ꯈꯨꯊꯥ ꯈꯨꯊꯣꯡ ꯑꯃ ꯂꯩꯌꯦ ꯉꯍꯥꯟ ꯊꯦꯡꯅꯕ ꯑ ꯍꯧꯖꯤꯀꯣ ꯃꯣꯏ ꯀꯩꯅꯣꯗꯣ ꯂꯧꯋꯦꯕ ꯃꯦꯀ꯭ꯔꯦꯟꯗꯣ ꯃꯦꯀ꯭ꯔꯦꯟꯁꯦ ꯉꯥ ꯃꯇꯨꯡ ꯀꯥꯏꯗꯕꯅꯦꯕ ꯆꯥꯎꯔꯦꯕ ꯂꯥꯛꯄꯅꯦ ꯃꯔꯤ ꯑꯥ ꯑꯃ ꯌꯥꯎꯕꯅꯦꯕꯀꯣ
ꯃꯦꯀꯔꯤꯜꯁꯦ ꯑꯆꯧꯕꯗꯨ ꯅꯠꯇ꯭ꯔꯒ ꯀꯧꯇꯥ ꯑꯆꯧꯕ ꯑ
ꯈꯣꯡꯒꯥꯎ ꯉꯇ ꯆꯥꯡꯗꯅꯤ ꯀꯩꯅꯣ ꯑꯗꯨꯗꯣ ꯃꯦꯀꯦꯅꯤꯠꯇꯤ ꯑꯣꯀꯅꯤ ꯃꯦꯀꯅꯤ ꯃꯥꯅꯤ ꯃꯦꯀꯅꯤꯅꯤ ꯑꯗꯨꯗꯣ ꯉꯥ ꯈꯨꯇꯥꯁꯦ ꯍꯥꯟꯅ ꯉꯥꯁꯦ ꯉꯧꯊꯣꯛꯑꯦꯗꯅ ꯐꯖꯅ ꯇꯥꯎꯊꯣꯛꯑꯦꯗꯅ ꯊꯥꯎꯗ ꯌꯥꯝ ꯀꯟꯅ ꯇꯥꯎꯕꯅꯦ ꯅꯠꯇꯦ ꯑꯗꯨꯝ ꯇꯥꯎꯊꯣꯛꯑꯦ ꯑꯗꯨꯅ ꯑ ꯐꯅ ꯇꯤꯜꯍꯧꯁꯅ ꯍꯥꯞꯆꯤꯜꯂꯒ ꯉꯧꯔꯦꯗꯅ ꯑꯃꯨꯛ ꯇꯥꯎꯊꯣꯛꯏꯕ ꯊꯥꯎꯗꯨꯅ ꯑꯗꯨꯝ ꯇꯤꯔꯧꯖꯔꯒ ꯉꯧꯔꯦꯗꯅꯀꯣ
ꯎ
ꯑꯕ ꯂꯧꯁꯤꯅ ꯑꯗꯒꯤ ꯃꯣꯏ ꯀꯩꯅꯣ ꯃꯣꯏ ꯅꯄꯥꯛꯄꯤꯄꯥꯛ ꯅꯥꯀꯨꯞꯄꯤ ꯀꯩꯀꯥꯒ ꯇꯧꯔꯒ ꯉꯝꯋꯣꯏꯕ ꯍ ꯍꯥꯏꯗꯥꯏꯅꯦ
ꯉꯥꯎ ꯇꯥꯁꯦ ꯃꯍꯤꯗꯣ ꯐꯖꯅ ꯂꯣꯜꯂꯦꯗꯅ ꯃꯣꯏ ꯑꯗꯨꯝ ꯍꯥꯞꯆꯤꯜꯂꯒ ꯋꯥꯥꯏ ꯉꯤ ꯉꯥꯎ ꯇꯥꯏ ꯃꯍꯤꯗꯣ ꯁꯤꯕ ꯉꯧꯇꯥꯗꯧ ꯊꯥꯗꯔꯦ ꯉꯥꯎꯊꯣꯛꯈꯤꯕꯗꯣ ꯉ ꯉꯥꯏꯍꯥꯛ ꯂꯣꯜꯂ ꯂꯣꯏ ꯍꯥꯎꯗꯣꯏ ꯃꯥꯜꯂꯦ ꯍꯥꯏꯕꯗꯨ
ꯇꯤꯜꯍꯧ ꯆꯠꯅꯝ ꯃꯌꯥꯝ ꯌꯥꯟꯕꯁꯤꯕꯨ ꯍꯥꯎꯇꯗꯥꯏꯅꯦ ꯉꯥꯎꯇꯥꯗ
ꯄꯥ ꯍꯥꯏꯕꯗ ꯊꯦ
ꯅꯥꯀꯨꯞ ꯄꯤ ꯀꯀꯥ ꯍꯥꯄꯤꯔꯗꯤ ꯃ ꯃꯄꯥꯡ ꯑ ꯃꯍꯥꯎ ꯋꯥꯇꯥꯥꯏꯅꯦ ꯃꯌꯥꯝ ꯍꯥꯞꯆꯤꯟꯕꯗꯣ
ꯍ
ꯍꯥꯏꯗꯤ ꯇꯤꯜꯍꯧ ꯆꯅꯝꯒꯨꯝꯕ ꯀꯩꯀꯥꯁꯤꯡꯗꯨ ꯌꯥꯝꯅ ꯌꯥꯝꯅꯗꯤ ꯃꯍꯥꯎ ꯋꯥꯠ ꯇꯥꯏꯅꯦ
ꯍ ꯍꯣꯏ ꯋꯥꯠꯂꯝꯕ ꯌꯥꯏ ꯑꯗꯨ ꯈꯪꯗꯦ ꯃꯥꯏꯗꯣ ꯍꯧꯔꯁꯨ ꯑꯗꯨꯝ ꯍꯥꯏꯁꯦ ꯀꯩꯁꯨ ꯌꯥꯝꯕ ꯌꯥꯝꯕꯨꯗꯤ ꯅꯠꯇꯦꯗ ꯀꯣꯄꯤ ꯍꯥꯨꯡꯒ ꯌꯥꯝ ꯍꯥꯕꯗꯤꯅꯣ ꯑ ꯉꯕ ꯋꯥꯅꯤ ꯂꯥꯛꯍꯨꯞ ꯀꯔꯤꯔꯥ ꯀꯅꯥꯒꯤꯅꯣ ꯇꯤꯜꯍꯧ ꯃꯅꯥꯁꯤ ꯀꯩ ꯀꯧꯒꯦ
ꯀꯤꯂꯣꯃꯤꯅꯥ
ꯎ
ꯏꯁꯄ꯭ꯔꯤꯡ ꯑꯣꯅꯤꯌꯟ
ꯃꯅꯥꯏꯁ ꯅ ꯃꯅ ꯑꯗꯨ ꯅ ꯄꯤꯛ ꯇꯥꯏꯅꯦ
ꯁꯅꯝ ꯃꯦ ꯁꯅꯝ ꯃꯁꯤꯅꯅꯦ ꯄꯥꯀꯅ
ꯀꯔꯝꯕꯒꯤ ꯃꯅꯥꯅꯣ ꯃꯣꯏ ꯑꯗꯨꯝ ꯃꯣꯏꯁꯦ ꯑꯗꯨꯝ ꯃꯅꯥꯅ ꯁꯦꯟꯖꯥꯗꯏꯅꯦ ꯉꯧꯕ ꯃꯇꯝꯗ ꯑꯁꯗ ꯂꯥ
ꯌꯥꯕ
ꯃꯍꯥ ꯑꯣꯏꯂꯤ ꯀꯦꯟꯅ ꯑꯣꯏꯣꯏꯗ꯭ꯔꯣ
ꯎꯝ
ꯃꯅꯦ ꯍꯥꯏ ꯀ ꯃꯁꯥꯗꯨꯒꯗꯤ ꯃꯍꯥꯎ ꯈꯤꯇꯪ ꯈꯦꯠꯅꯔꯣꯏꯗ꯭ꯔꯣ
ꯍꯣꯏ ꯅꯥꯝꯒꯗꯤ ꯀꯅꯗ
ꯑꯗꯨꯅꯦ ꯑꯩꯅ ꯍꯪꯅꯤꯡꯉꯤꯁꯤꯅ
ꯁ ꯋꯥꯥꯏ ꯀꯩꯅꯣ ꯑꯩꯈꯣꯏ ꯌꯨꯝꯊꯪꯅꯕꯒꯤ ꯄꯨꯄꯨ ꯍꯣꯏꯒꯤꯀꯣ
ꯎꯝ
ꯃꯣꯏ ꯍꯤꯡꯒꯣꯜ ꯌꯥꯝ ꯆꯥꯎꯋꯦꯕ ꯑꯗꯨꯗ ꯑꯗꯨꯗꯩ ꯄꯨꯄꯨꯗꯣ ꯀꯩꯅꯣꯒꯨꯝꯕꯁꯨ ꯌꯥꯝ ꯍꯥꯏꯗꯤ ꯍꯦꯟꯖꯥꯡꯒꯨꯝꯕꯁꯨ ꯌꯥꯝ ꯊꯥꯒꯠꯂꯦꯕꯀꯣ ꯃꯥꯁꯦ ꯃꯥꯅ ꯊꯥꯑꯠ ꯄꯣꯠꯀꯁꯦ ꯌꯥꯝ ꯆꯥꯎ ꯆꯥꯎꯅ ꯄꯥꯡꯒꯟꯕꯗꯨꯣ ꯑꯣꯏꯕ ꯌꯥꯝ ꯍꯩꯌꯦꯕꯀꯣ ꯁꯦꯟꯅꯕꯗꯣ ꯑꯗꯨꯗꯅ ꯇꯤꯜꯍꯧꯁꯦ ꯐꯩꯗꯣꯛꯝꯩ ꯗꯣꯝ ꯊꯥꯕꯀꯣ ꯆꯅꯝꯁꯨ ꯑꯗꯨ ꯆꯥꯎ ꯆꯥꯎꯅ ꯄꯥꯜꯂꯦꯕꯀꯣ
ꯎꯝ
ꯑꯗꯣ ꯑꯉꯥꯡ ꯑꯣꯏꯔꯤꯀꯥꯟꯁꯤꯗꯤ ꯌꯥꯝ ꯄꯨꯛꯅꯤꯡꯕꯗꯣ ꯑꯗꯨꯒꯨꯝꯕꯁꯦ ꯈꯪꯕ꯭ꯔꯥ ꯑꯗꯨꯗꯨꯒ ꯑꯁ ꯑꯩꯈꯣꯏ ꯇꯤꯜꯍꯧ ꯂꯣꯛꯇꯣꯔꯦ ꯀꯅꯥ ꯀꯅꯥ ꯐꯨꯅꯤꯡ ꯃꯈꯒꯩ ꯂꯥꯛꯑꯣ ꯍꯥꯏꯀꯣ ꯆꯦꯜꯂꯦ ꯑꯗꯨꯒ ꯐꯨꯛꯄꯁꯨ ꯌꯥꯎꯔꯦ ꯆꯤꯡꯕꯒꯥꯁꯦ ꯉꯝꯗꯗꯅ ꯑꯃ ꯆꯤꯡꯕꯁꯤꯗ ꯂꯣꯡꯉꯒ ꯇꯨꯔꯤ ꯄꯣꯠꯅꯤꯀꯣ
ꯇꯤꯧ ꯐꯣꯛꯄꯩꯔꯃꯣ ꯇꯤꯜꯍꯧ ꯄꯣꯛꯄꯩꯔꯃ
ꯑꯗꯨ ꯌꯥꯝ ꯐꯨꯛꯄ ꯌꯥꯝ ꯌꯥꯎꯅꯤꯡꯕꯗꯣ ꯌꯥꯝ ꯍꯤꯛꯅꯤꯡꯕꯗꯣ ꯑꯗꯩꯗꯤ ꯆꯠꯅꯝꯒꯁꯦ ꯍꯦꯛꯑꯦ ꯑꯗꯨꯒ ꯀꯩꯅꯣ ꯂꯣꯛꯄ ꯃꯇꯝꯁꯤꯗ ꯑꯗꯨꯝ ꯇꯤꯜꯍꯧ ꯃꯅꯥꯁꯨ ꯑꯗꯨꯝ ꯆꯥꯕ ꯌꯥꯕ ꯑꯁꯪꯕ ꯌꯥꯎꯕꯗꯣ
ꯑꯥ
ꯊꯣꯛꯑꯦ ꯑꯗꯨꯒꯅꯦ ꯆꯅꯝ ꯃꯅꯥ ꯇꯤꯜꯍꯧ ꯃꯅꯥꯁꯦ ꯇꯤꯜꯍꯧ ꯃꯅꯥꯒ ꯑꯇꯩꯒꯤ ꯄꯥꯛꯅꯝ ꯆꯅꯝ ꯃꯅꯥ ꯑꯇꯩ ꯄꯥꯛꯅꯝꯒ ꯆꯥꯏꯌꯦꯕꯀꯣ ꯍꯥꯎ ꯍꯕ ꯑꯗꯨ ꯁꯨꯝ ꯑꯩꯈꯣꯏ ꯁꯨꯝ ꯃꯌꯥꯝ ꯆꯥꯅꯩꯁꯤꯗꯤ ꯅꯥꯀꯨꯞꯄꯤ ꯅꯥꯄꯥꯛꯄꯤ
ꯑꯉꯥꯡꯕꯣꯏ ꯄꯨꯡꯉꯥ ꯍꯥꯎꯔꯤꯅꯤꯗ ꯑꯩ ꯀꯩꯁꯨ ꯆꯥꯛꯅꯤꯡꯉꯦ ꯄꯥꯛꯅꯤꯡꯕꯅꯤ ꯀꯜꯂꯛꯇꯦꯗ ꯑꯩꯕꯣ
ꯑꯗꯨ ꯌꯥꯝ ꯍꯥꯎꯒꯦ ꯍꯥꯏꯕ ꯆꯅꯝ ꯃꯅꯥꯔꯒ ꯅꯝꯈꯤꯕ ꯄꯥꯛꯅꯝꯗꯣ
ꯆꯥ ꯆꯥꯅꯤꯡꯗꯦꯗ ꯀꯩꯅꯣꯝ ꯇꯧ ꯇꯧꯦ ꯁꯝꯅ ꯍꯥꯏꯔꯕꯗ ꯃꯣꯏꯒꯤ ꯍꯩꯇꯕꯩꯔꯥ ꯍꯥꯏꯗꯤ ꯈꯪꯗꯦꯀꯣ ꯑꯩꯅ ꯍꯥꯎꯇꯕ ꯃꯣꯏ ꯕꯦꯁꯣꯟ ꯃꯇꯝꯗꯣ ꯕꯦꯁꯣꯟ ꯅꯠꯇ꯭ꯔꯣ ꯕꯦꯁꯣꯟꯌꯦ ꯕꯦꯁꯣꯟꯗ ꯍꯥꯞꯄꯇꯕ
ꯐ ꯁꯣꯟꯅꯤ
ꯃꯤꯁꯃꯅꯝꯗꯅ ꯅꯝꯃꯦ ꯍꯛꯇ
ꯀꯥꯝꯊꯣꯛꯈ꯭ꯔꯁꯨꯀꯣ ꯑꯗꯨꯝ ꯅꯝꯃꯦ ꯃꯅꯨꯡꯗ ꯆꯥꯔꯛꯄ ꯃꯇꯝꯗ ꯑꯗꯨꯗꯣ ꯌꯥꯝ ꯍꯩꯅꯗꯕ ꯍꯥꯏꯇꯥꯔꯦ
ꯎꯝ
ꯅꯃꯅꯦ
ꯃꯪꯒꯠ
ꯑꯗꯒꯤ ꯄꯥꯛꯅꯝ ꯂꯤ ꯂꯪ ꯆꯥꯕ ꯍꯩꯇꯕꯩꯗꯤ ꯈꯪꯗꯦ ꯇꯥꯛꯅꯔꯁꯦꯀꯣ ꯐꯖꯅ ꯑꯃꯨꯛ ꯏꯔꯏꯊꯣꯛꯀꯗꯧꯔꯥ ꯈꯪꯕꯗ
ꯌꯥꯦꯏ ꯊꯣꯛꯣꯛꯇꯉꯁ ꯐꯥꯡꯅꯝꯁꯦ
ꯑ ꯎꯝ
ꯑꯗꯨ ꯌꯥꯏꯂꯣꯏ ꯅꯪ ꯊꯥꯎ ꯂꯝ ꯂꯥꯎꯊꯣꯛꯑꯒ ꯆꯥꯎ ꯀꯌꯥꯝ ꯍꯥꯎꯋꯌꯣ
ꯎꯝ
ꯂꯊꯣꯛꯄ ꯂꯣꯏꯂ ꯊꯥꯎꯗ ꯑꯗꯨꯝ ꯄꯥꯎꯊꯣꯛꯑꯕꯀꯣ ꯑꯗꯨꯅ ꯍꯥꯎꯕ ꯍꯦꯟꯕꯅꯦ ꯑꯗꯨꯅꯗꯤꯕꯦꯠꯁꯣꯕ ꯃꯇꯝꯗ ꯃꯗꯨꯨꯗ ꯂꯣꯏ ꯍꯟꯊꯩꯑꯕ ꯁꯉꯥꯏ ꯊꯥꯎꯔꯕ ꯃꯅꯨꯡ ꯆꯪꯈ꯭ꯔꯅꯤꯅ
ꯎꯝ
ꯑꯩꯁꯣꯟꯗꯣ ꯑꯗꯨꯝ ꯉꯧꯕꯗꯤ ꯌꯥꯎꯗꯣꯏ ꯅꯠꯇ꯭ꯔꯥ
ꯎꯝ
ꯑꯗꯨ ꯇ ꯀꯁꯨꯅ ꯍꯥꯎꯦ
ꯑꯈꯦ
ꯑꯍꯥꯎꯕꯗꯤ ꯈꯪꯉꯤꯗ ꯃꯤ ꯑꯣꯏꯕꯅꯤꯅ
ꯎ
ꯑꯗꯨ ꯅꯪ ꯍꯧꯖꯤꯛ ꯀꯔꯤꯗ ꯆꯨꯁ ꯇꯧꯔꯕ ꯉꯥꯇꯥ ꯊꯣꯡꯕ ꯑꯣꯔ ꯍꯋꯥꯏ ꯊꯣꯡꯕ
ꯉꯥ ꯉꯧꯇ ꯑꯣꯏꯅ ꯆꯥꯔꯒꯦ ꯑꯍꯥꯎꯕ ꯆꯥꯅꯤꯡꯉꯦ ꯃꯤ ꯑꯃ ꯑꯣꯏꯔꯨꯕꯅꯤꯅ ꯑꯩꯁꯨ
ꯍꯥꯎꯕꯅ ꯍꯥꯎꯕꯅꯤꯅ
ꯎꯝ
ꯀꯩꯅ ꯍꯅꯔ ꯀꯣꯀꯣꯇꯣꯏꯗ ꯃꯅꯤꯡꯗ ꯅꯣꯏ ꯕꯥꯔꯣ ꯉꯪ ꯇꯕꯤꯗꯣ
ꯑꯩꯒꯤ ꯏꯁꯤꯡ ꯕꯣꯇꯜ ꯑꯃ ꯊꯝꯕꯅꯦ ꯑꯩꯅ ꯑꯩꯒꯤ ꯐꯃꯨꯡ ꯅꯥꯀꯟꯗꯀꯣ
ꯅꯤꯔꯗꯥ
ꯁꯂꯕ꯭ꯔꯠꯇ ꯑꯩꯅ ꯏꯁꯤꯡꯗꯣ ꯉꯔꯥꯡ ꯂꯣꯏ ꯊꯛꯇꯣꯛꯈ꯭ꯔꯕ ꯑꯗꯨꯗ ꯊꯦꯡ ꯌꯨꯕꯗ ꯋꯥꯔꯤꯔꯤꯁꯤꯡꯗ ꯌꯥꯎꯗ꯭ꯔꯕꯅꯤꯅ ꯂꯣꯡꯉ ꯇꯥꯈ꯭ꯔꯦ
ꯏꯒ ꯇꯪꯒꯣ ꯍꯥꯏꯗꯔꯔꯕ
ꯀꯥꯎꯕꯅ ꯇꯦꯝꯃꯤ ꯊꯦꯡꯉꯨꯕ ꯅꯦꯝꯃꯤ ꯈꯨꯠꯅ ꯅꯦꯝꯃꯤ
ꯎꯝ
ꯑꯣꯀꯦ ꯇꯧꯕ ꯅꯪꯍꯧꯗꯦ ꯇꯥꯔꯤꯃꯜ
ꯊꯕꯅꯤꯁ ꯌꯥꯝ ꯊꯛꯀꯗꯕꯅꯤ
ꯁꯥꯕꯅꯤꯅ ꯏꯁꯤꯡ ꯊꯛꯇꯕꯗ ꯀꯣꯛ ꯆꯤꯛꯑꯦ ꯍꯥꯏꯕ
ꯁꯤꯒꯤꯗꯤ ꯄꯥꯅꯔꯖꯥꯅꯤ ꯀꯩꯅꯣ
ꯑꯁ ꯍꯨꯃꯥꯡꯒꯁꯦ ꯑꯩꯅ ꯁꯧꯕ ꯍꯨꯃꯥꯡꯁꯤꯗꯤ
ꯑꯣ ꯑꯟꯗꯖ ꯈꯔꯅꯤ ꯍꯥꯏ ꯀꯃꯥꯏꯗ
ꯑꯃꯨ ꯇꯧꯔꯒ ꯂꯣꯏꯔ ꯀꯩꯅꯣ ꯐꯣꯟꯒ ꯇꯠꯇ꯭ꯔꯤꯐꯥꯎ ꯁꯥꯟꯅꯔꯁꯤꯗ ꯀꯩꯀꯥ ꯊꯝꯃꯔꯣꯏꯒꯦ ꯑꯩ ꯇꯞꯅꯊꯅ ꯊꯛꯆꯔꯁꯅꯤ
ꯑ ꯑꯩ ꯊꯝꯃꯒꯦ ꯑꯩ ꯀꯜꯂꯦ
ꯎꯝ